ꯑ ꯍꯜꯂꯣ ꯑꯩꯅ ꯉꯥꯡꯉꯤꯕ ꯈꯣꯟꯖꯦꯜꯁꯤ ꯐꯖꯅ ꯑꯗꯨꯝ ꯇꯥꯕꯤꯕ꯭ꯔꯥ
ꯇꯥꯏ ꯇꯥꯏ ꯇꯥꯏ ꯃꯔꯨꯞ ꯑꯩꯕꯨ ꯌꯥꯝ ꯁꯦꯡꯅ ꯇꯥꯖꯩ ꯃꯔꯨꯞꯇꯤ ꯆꯥꯕꯤꯕ꯭ꯔ ꯍꯥꯏꯅ ꯉꯥꯡꯕꯁꯦ
ꯑꯗꯨꯝ ꯁꯦꯡꯅ ꯇꯥꯖꯩ ꯑ ꯃꯔꯣ ꯑꯁꯤ ꯆꯥꯛ ꯌꯦꯟꯁꯥꯡꯗꯤ ꯎꯅꯕꯤꯗ꯭ꯔꯕ꯭ꯔ
ꯆꯥꯛ ꯆꯥꯖꯔꯦ ꯃꯔꯨꯞ ꯑꯩ ꯆꯥꯛ ꯈꯔ ꯊꯦꯡꯅ ꯆꯥꯖꯔꯦ ꯊꯕꯛ ꯏꯪꯈꯥꯡ ꯈꯔ ꯁꯤꯟꯕꯅ ꯑꯩ ꯇꯦꯝꯅ ꯊꯦꯡꯅꯍꯟꯖꯔꯦ ꯑꯗꯨꯅ ꯑꯩ ꯏꯆꯥꯁꯤ ꯈꯔ ꯊꯦꯡꯉ ꯆꯥꯏ ꯉꯁꯤꯗꯤ ꯃꯔꯨꯞꯛꯇꯤ ꯆꯥꯕꯤꯔꯕ꯭ꯔꯣ
ꯑ ꯁꯥꯒ ꯃꯣ ꯑ ꯑꯗꯣ ꯉꯁꯤꯁꯦ ꯃꯤ ꯉꯁꯥꯏꯒꯤ ꯕꯣꯟ ꯅꯍꯥꯟꯒꯩ ꯑꯩ ꯆꯍꯤ ꯃꯉꯥ ꯕꯣꯟ ꯇꯦꯡꯉ꯭ꯔꯒ ꯑꯩꯒꯤ ꯉꯁꯥꯏꯒꯤ ꯂꯝꯄꯥꯛꯇ ꯕꯣꯟ ꯀꯥꯎꯖꯕꯅꯤ ꯎ ꯃꯔꯨꯞ ꯈꯔꯒ ꯈꯣꯡꯁꯤꯤꯛꯄꯗꯧ ꯇꯧꯕ ꯍꯥꯏꯇꯥꯔꯦ ꯑꯗꯨ ꯐꯔꯦ ꯃꯁꯤꯅ ꯑꯃ ꯑꯣꯏꯈ꯭ꯔꯒ ꯑꯩ ꯈꯣꯡꯆꯤꯄꯒꯤꯗꯤ ꯃꯁꯥꯒꯤꯅꯤ ꯍꯥꯟꯅꯗꯒꯤꯅꯤ ꯑꯗꯨꯝ ꯍꯥꯏꯗꯤ ꯇꯣꯏꯅ ꯇꯣꯏꯅ ꯁꯥꯟꯅꯔꯒ ꯁꯥꯟꯅꯗꯕ ꯅꯨꯃꯤꯠꯇ ꯆꯤꯛꯄ ꯑꯗꯨꯒ ꯁꯨꯡꯀꯥꯟ ꯁꯥꯟꯅꯗꯅ ꯃꯔꯛ ꯃꯔꯛꯇ ꯁꯥꯟꯅꯔꯒꯅ ꯁꯥꯟꯅꯔꯛꯄꯗꯤꯃꯛꯇꯣꯡ ꯆꯤꯛꯄ ꯇꯥꯏꯌꯣꯟꯅꯕ ꯍꯥꯏꯇꯥꯔꯦꯅꯦ ꯁꯥꯟꯅꯔꯒꯗꯤ ꯖꯣꯏꯅ ꯇꯧꯖꯗꯦ ꯏꯁꯥꯁꯨ ꯑꯗꯨꯗꯨꯒ ꯁꯥꯟꯅꯔꯝꯃꯒ ꯁꯥꯟꯅꯔꯛꯇꯕꯗ ꯏꯁꯥꯗ ꯆꯤꯛꯄ ꯁꯥꯕ ꯊꯣꯛꯄ ꯑꯗꯨꯒ ꯁꯥꯟꯅꯔꯨꯗ꯭ꯔꯒ ꯁꯥꯟꯅꯔꯛꯄꯗ ꯑꯃꯨꯛ ꯆꯤꯛꯄ ꯁꯥꯟꯗꯧꯨ ꯇꯧꯔꯛꯄ ꯍꯥꯏꯇꯥꯔꯦ ꯑꯗꯨꯃꯥꯏꯅ ꯇꯧꯋꯦꯗ ꯉꯁꯤꯗꯤ ꯍꯛꯆꯥꯡ ꯐꯕ ꯈꯣꯠꯄ ꯍꯥꯏꯗꯤ ꯆꯤꯖꯥꯛ ꯑꯐꯕ ꯆꯥ ꯆꯖꯤꯝꯗ ꯋꯥꯔꯤ ꯇ ꯇꯧꯕ ꯌꯥꯌꯥꯕ꯭ꯔ ꯊꯕꯛ ꯆꯟꯕꯤꯕ ꯅꯠꯇ꯭ꯔꯒ ꯋꯥꯔꯤ ꯋꯥꯇꯥꯏ ꯇꯧꯕꯗ ꯀꯩꯁꯨ ꯀꯥꯏꯒꯣ ꯇꯕ꯭ꯔꯥ
ꯊꯣꯏꯗꯣꯛꯄ ꯑꯀꯥꯏꯕ ꯂꯩꯇꯦ ꯍꯛꯆꯥꯡ ꯐꯕꯒꯤ ꯃꯔꯝꯗꯗꯤ ꯃꯔꯨꯞ ꯑꯩꯁꯨ ꯌꯥꯝꯅ ꯄꯥꯝꯖꯕ ꯃꯤꯑꯣꯏ ꯑꯃꯅꯤ ꯑꯗꯨꯅ ꯋꯥꯔꯤ ꯋꯥꯋꯇꯥꯏ ꯇꯧꯕꯗ ꯊꯣꯏꯗꯣꯛꯄ ꯂꯩꯇꯦ ꯀꯥꯏꯕ ꯍꯧꯕꯤꯔꯛꯣ ꯑꯗꯨꯣ ꯃꯔꯨꯞꯅ ꯄꯥꯝꯝꯕꯣ
ꯎꯝ ꯁꯤꯒꯤ ꯋꯥ ꯉꯥꯡꯕꯁꯤꯗꯤ ꯑꯗꯨꯝ ꯋꯥꯏ ꯍꯥꯏꯖꯕ ꯇꯥꯔꯦꯅꯦꯀꯣ ꯋꯥ ꯉꯥꯡꯕꯁꯦ ꯑꯩꯈꯣꯏ ꯌꯥꯝ ꯋꯥꯕ ꯉꯁꯤꯁꯨ ꯑꯩꯈꯣꯏꯒꯤ ꯊꯕꯛ ꯃꯈꯜ ꯑꯃꯅꯤꯅ ꯈꯗꯥꯡꯒꯤ ꯑꯗꯨ ꯄꯣꯛꯊꯕꯅꯤꯅ ꯑꯗꯨꯛꯀꯤ ꯃꯇꯤꯛ ꯋꯥꯏ ꯑꯣ ꯈꯪꯕꯤꯔꯒꯗꯤ ꯑꯩꯈꯣꯏꯒꯤ ꯊꯕꯛ ꯑꯁꯤ ꯌꯥꯝ ꯋꯥꯅ ꯇꯧꯗꯅꯦ ꯍꯥꯏ ꯇꯥꯏꯅꯦ ꯄꯁ ꯊ ꯇ ꯇꯥꯕꯤ ꯇꯥ ꯀ ꯃ ꯁꯤꯅꯦ ꯍꯥꯏꯗꯤ ꯈꯤꯇꯪ ꯑꯩꯈꯣꯏꯁ ꯑꯋꯥꯕꯅꯨꯡꯕꯁꯤ ꯈꯤꯇꯪ ꯈꯤꯪ ꯌꯦꯡꯕꯤꯌꯨꯅ ꯊꯝꯖꯒꯦ ꯑꯣ ꯑꯩꯁ ꯍꯧꯗ꯭ꯔꯤꯅꯦ ꯋꯥꯡꯁꯤꯗ ꯀꯗꯥꯏ ꯍꯥꯏꯗꯅ ꯊꯣꯛꯊꯕꯅꯤꯅ ꯑꯩꯈꯣꯏꯁꯨ ꯋꯥꯏ ꯑꯗꯨꯅ ꯋꯥꯕꯁꯤ ꯛꯇꯪ ꯀꯔꯤ ꯀꯔꯤꯅ ꯇꯥꯟꯅꯕꯤꯌ ꯌꯥꯕꯗ ꯑꯩꯈꯣꯏ ꯇꯥꯟꯅꯕꯤꯌꯨ ꯑꯣ ꯁꯥꯟꯅ ꯈꯣꯠꯅꯕꯒꯤ ꯃꯁꯤ ꯊꯝꯕꯁꯦ ꯏꯁꯥꯃꯛꯁꯨ ꯑꯗꯨꯝ ꯁꯥꯟꯅ ꯈꯣꯠꯅꯕ ꯑꯗꯨꯝ ꯁꯥꯟꯅꯕ ꯈꯣꯠꯄꯁ ꯄꯥꯝꯖꯩ ꯃꯁꯤꯗꯁꯨ ꯅꯠꯇꯅ ꯑꯩꯈꯣꯏꯒꯤ ꯍꯧꯖꯤꯛ ꯍꯧꯖꯤꯛꯀꯤꯝ ꯁꯥꯟꯅꯖꯔꯤ ꯍꯥꯏꯕ ꯇꯥꯔꯦ ꯄꯩꯁꯥ ꯆ ꯋꯥ ꯃ ꯑ ꯃꯔꯨꯞꯁꯨ ꯁꯥꯟꯅ ꯈꯣꯠꯅꯕꯁꯨ ꯍꯤꯕꯝꯁꯤꯗ ꯌꯥꯝꯅ ꯄꯥꯝꯈꯤꯕꯗ ꯃꯔꯨꯞ ꯑꯃꯅꯦ ꯅꯣꯏ ꯑꯗꯨ ꯍꯧꯖꯤꯛꯇ ꯁꯥꯟꯅꯕꯤꯔꯤꯕ꯭ꯔꯥ ꯃꯈꯥ ꯇꯥꯅ ꯁꯥꯟꯅꯒꯒꯤ ꯈꯟꯕꯤꯔꯤꯕ꯭ꯔꯥ ꯑ ꯁꯥꯟꯅꯒꯦ ꯈꯟꯕ ꯇꯥꯔꯒꯗꯤ ꯀꯔꯤ ꯀꯔꯤ ꯃꯗ ꯑꯣꯏꯅ ꯁꯥꯟꯅꯒꯤ ꯃꯇꯝꯗꯨꯗ ꯂꯩꯕꯒꯦ ꯃꯇꯦꯡ ꯑꯃ ꯍꯥꯏꯕꯤꯌꯨꯨ
ꯃꯔꯨꯞ ꯁꯥꯟꯅꯕꯁꯤ ꯍꯧꯖꯤꯛꯁꯤꯦ ꯑꯩꯁꯤꯦ ꯀꯗꯧꯅ ꯑꯗꯨꯝꯕ ꯀꯩꯀꯩ ꯊꯥꯒꯠꯄ ꯈꯣꯠꯀꯠꯄꯗꯤ ꯇꯧꯔꯔꯣꯏꯒꯦꯅ ꯈꯜꯂꯤ ꯇꯧꯒꯦ ꯇꯧꯔꯛꯈꯤꯅꯤ ꯃꯇꯝ ꯈꯔ ꯂꯩꯔ ꯃꯇꯨꯡꯗ ꯑꯩ ꯑꯗꯨꯕꯨ ꯍꯛꯆꯥꯡꯒꯤ ꯐꯤꯕꯝꯁꯤ ꯑꯩꯈꯣꯏꯒꯤ ꯌꯣꯠ ꯊꯥꯡꯉꯛꯄꯁꯤ ꯀꯥꯟ ꯀꯥꯟꯅꯕ ꯑꯗꯨ ꯑꯁꯤ ꯑꯩꯈꯣꯏꯅ ꯂꯥꯟꯅ ꯍꯥꯏ ꯇꯔꯦꯀꯣ ꯑꯀꯟ ꯁꯥꯅꯤꯡꯕꯗ ꯍꯛꯆꯥꯡ ꯌꯥꯝ ꯁꯣꯛꯄ ꯍꯥꯏꯇꯥꯔꯦ ꯃꯔꯨꯀꯣ ꯑꯗꯨꯗꯨꯅ ꯍꯧꯖꯤꯛꯀꯤ ꯑꯣꯏꯅꯗꯤ ꯑꯩꯁꯦ ꯑꯗꯨꯝ ꯕꯣꯜ ꯑꯣꯏꯅ ꯃꯇꯝ ꯈꯔ ꯀꯥꯎꯔꯒ ꯑꯗꯨꯝ ꯍꯛꯆꯥꯡꯁꯤ ꯑꯗꯨꯝ ꯁꯥꯟꯅꯔꯒ ꯊꯕꯛ ꯏꯪꯈꯥꯡ ꯑꯇꯩ ꯑꯇꯩꯁꯤꯡ ꯆꯦ ꯅꯨꯡ ꯇꯥꯝꯕ ꯌꯥꯕ ꯑꯗꯒꯤ ꯀꯔꯤ ꯀꯔꯤ ꯇꯧꯕ ꯌꯥꯕ ꯁꯨꯝ ꯌꯦꯡꯁꯤꯜꯂꯤ ꯍꯥꯏꯇꯥ꯭ꯔꯦ ꯃꯔꯨꯞ ꯑꯩꯒꯤ ꯃꯔꯨꯞ ꯑꯃꯒ ꯂꯩ ꯃꯍꯥꯛꯀ ꯇꯧꯔꯒ ꯑꯩꯈꯣꯏꯒꯤ ꯊꯕꯛ ꯀꯌꯥ ꯑꯃ ꯄꯥꯡꯊꯣꯛꯀꯗꯕ ꯂꯩ ꯁꯤ ꯊꯕꯛ ꯄꯥꯡꯊꯣꯛꯄꯁꯤ ꯁꯦꯟ ꯆꯪꯉꯤ ꯃꯔꯨꯞ ꯁꯦꯟ ꯆꯪꯕꯅꯤꯅ ꯃꯇꯝ ꯈꯔ ꯈꯔꯗꯤ ꯑꯩꯈꯣꯏ ꯍꯛꯆꯥꯡꯗ ꯐꯗꯕꯗꯤ ꯌꯥꯗꯦ ꯌꯨꯝꯗ ꯁꯨꯝ ꯐꯝꯃ ꯂꯩꯕꯗꯨꯗ ꯁꯨꯝ ꯅꯥꯕ ꯍꯦꯟꯖꯜꯂꯛꯀꯅꯤ ꯍꯛꯆꯥꯡ ꯥꯡ ꯆꯥꯎꯕ ꯍꯦꯟꯒꯠꯂꯛꯀꯅꯤ ꯑꯗꯨꯅ ꯑꯩꯈꯣꯏꯒꯤ ꯌꯥꯝꯅ ꯀꯥꯟꯅꯗꯕꯤꯗ ꯕꯣꯔꯜ ꯈꯔ ꯈꯔ ꯀꯥꯎꯖꯩ ꯅꯣꯡ ꯅꯨꯡꯇꯤꯒꯤ ꯀꯥꯎ ꯌꯥꯎꯕ ꯉꯝꯗ꯭ꯔꯒꯁꯨ ꯍꯛꯆꯥꯡ ꯄꯣꯊꯥꯕ ꯃꯇꯝ ꯄꯤꯔꯒ
ꯅꯤ ꯅꯤꯅꯤ ꯅꯣꯡ ꯐꯥꯗꯨꯅ ꯋꯥꯛꯀꯤꯡ ꯆꯦꯟꯕ ꯑꯗꯒꯤ
ꯅꯣꯡ ꯀꯥꯜꯂ ꯀꯥꯜꯂꯒ ꯑꯩꯈꯣꯏꯒꯤ ꯃꯐꯝ ꯐꯖꯕꯗ ꯈꯜꯂꯒ ꯏꯃꯥꯟꯅꯕꯁꯤꯡꯒ ꯍꯧꯅꯔꯒ ꯁꯨꯃꯥꯏ ꯀꯃꯥꯏꯅ ꯁꯥꯟꯅꯕ ꯆꯠꯀꯦꯅ ꯈꯪꯉꯤ ꯃꯔꯨ ꯁꯨꯃꯥꯏꯅ ꯊꯝꯖꯒꯦ
ꯌꯥꯝꯅ ꯅꯨꯡꯉꯥꯏꯒ ꯑꯗꯨꯕ ꯃꯈꯜꯒꯤ ꯋꯥꯈꯜꯂꯣꯟꯅꯦ ꯃꯔꯌꯨꯞꯀꯤꯨꯗꯨꯁꯨ ꯃꯥꯏ ꯄꯥꯛꯅ ꯆꯠꯊꯕꯤ ꯍꯣ ꯁꯥꯟꯅ ꯈꯣꯠꯅꯕꯒꯤꯁꯤꯗ ꯉꯁꯤꯗꯤ ꯑꯩꯈꯣꯏꯒꯤ ꯁꯥꯟꯅ ꯈꯣꯠꯅꯕ ꯍꯥꯏꯗꯅ ꯑꯩꯈꯣꯏꯒꯤ ꯀꯗ ꯁꯤ ꯃꯗꯗ ꯑꯩꯒꯤ ꯁꯨꯝ ꯑꯩꯒꯤ ꯁꯨꯝ ꯋꯥꯔꯤ ꯊꯦꯡꯅꯖꯔꯛꯄꯗ ꯄꯨꯛꯅꯤꯡ ꯅꯨꯡꯁꯤ ꯐꯥꯎꯕꯗ ꯌꯥꯝ ꯍꯔꯥꯎꯕ ꯅꯨꯡꯉꯥꯏꯕꯁꯨ ꯑꯣꯏꯕꯣ ꯋꯥꯔꯤ ꯃꯦꯡꯅ ꯁꯨꯝ ꯃꯔꯛꯇ ꯀꯩꯅ ꯍꯧꯖꯔꯛꯀꯦ ꯂꯤꯖꯔꯛꯀꯦ ꯑꯗꯨ ꯃꯍ ꯁꯨꯝ ꯇꯥꯕꯤꯌꯦ ꯑ ꯁꯨꯝꯖꯎꯅ ꯑꯁꯤ ꯍꯣꯏ ꯏꯁꯥꯅ ꯁꯥꯟꯅꯕꯁꯤ ꯌꯥꯝꯅ ꯄꯥꯝꯖꯔꯦ ꯑꯗꯨꯕꯨ ꯄꯨꯟꯁꯤꯒꯤ ꯑꯣꯏꯕ ꯈꯨꯗꯣꯡ ꯆꯥꯗꯕ ꯈꯔ ꯂꯩꯕꯗꯒꯤ ꯑꯩ ꯁꯥꯟꯅꯕ ꯂꯦꯞꯆꯈꯤꯕꯅꯤ ꯥꯡ ꯆꯗ ꯂꯥꯛꯄ ꯁꯗ ꯆꯍꯤꯍꯤ ꯑꯝꯕ ꯑꯗꯨꯒ ꯆꯍꯤ ꯑꯃ ꯍ ꯆꯍꯤ ꯑꯃ ꯍꯥꯏꯕ ꯇꯥꯔꯦ ꯑꯅ ꯑꯩꯅꯁꯨ ꯑꯩ ꯐꯃꯤꯗ ꯍꯧꯔꯛꯇ꯭ꯔꯦ ꯑꯗꯨ ꯑꯣꯏꯇꯥ ꯑꯩꯁꯦ ꯍꯥꯟꯅꯗꯤ ꯏꯁꯥ ꯌꯥꯝ ꯄꯥꯂꯝꯝꯃꯦ ꯑꯗꯨꯒ ꯌꯥꯝꯔꯗꯤ ꯍꯥꯏꯒꯦꯦꯇ ꯑꯗꯨꯒ ꯑꯩꯅ ꯃꯗꯨꯒꯤ ꯆꯍꯤꯗꯨꯗ ꯍꯧꯒꯠꯇꯅ ꯂꯩꯔꯤꯕ ꯆꯍꯤꯗꯨꯗꯒꯤ ꯈ꯭ꯋꯥꯡ ꯅꯥꯕꯗꯒꯤ ꯍꯧꯒꯠꯂꯨꯗꯕꯅꯤ ꯑꯗꯗꯒꯤ ꯈ꯭ꯋꯥꯡꯁꯦ ꯅꯥꯕꯅꯤ ꯑ ꯆꯈꯥꯎꯗ ꯅꯥꯕꯗꯒꯤ ꯅꯠꯇꯕꯅꯤꯅ ꯆꯥꯅꯤꯡꯉꯤꯗꯅꯀꯣ ꯃꯣꯏ ꯍꯥꯏꯖꯔꯤꯗ ꯑꯗꯨꯝ ꯆꯥꯅꯤꯡꯕꯅꯤꯅ ꯆꯈꯥꯎꯕ ꯂꯩꯗꯣꯏꯅ ꯑꯗꯨ ꯅꯠꯇꯧꯅꯤ ꯁꯨꯝ ꯆꯥꯁꯤꯟꯕꯗꯗꯒꯤ ꯑ ꯁ ꯇꯔꯒ ꯆꯥꯗꯤ ꯇꯧꯕꯅꯤꯅ ꯑꯗꯨꯗꯒꯤ ꯑꯩꯒꯤ ꯁꯥꯁꯤ ꯁꯣꯛꯆꯔꯅꯤ ꯦ ꯐꯅꯦ ꯀꯣ ꯁꯤꯔꯤ ꯑꯍꯨꯝ ꯍꯟꯅ ꯑꯩ ꯁꯥꯟꯅ ꯈꯣꯠꯅꯕꯒꯤ ꯂꯝꯁꯤꯗ ꯈꯣꯡꯗꯥꯗꯊꯣꯏꯈꯣꯏꯅ ꯃꯉꯥ ꯃꯉꯥ ꯑꯁꯤ ꯁꯥꯟꯅ ꯈꯣꯠꯅꯕꯒꯤ ꯂꯝꯕꯤꯗ ꯊꯦꯟꯗꯥꯔꯤꯁꯦ ꯑꯗꯨꯒ ꯏꯈꯪ ꯈꯪꯍꯧꯗꯅ ꯑꯩꯈꯣꯏꯒꯤ ꯃꯥ ꯑꯃ ꯑꯃꯒꯤ ꯈꯨꯊꯥꯡ ꯍꯥꯏꯖꯕ ꯇꯥꯔꯦ ꯃꯣꯏꯅ ꯈꯤꯇꯪ ꯈꯪꯍꯩꯗꯅ ꯑꯩꯈꯣꯏ ꯍꯔꯥꯎ ꯀꯨꯝꯍꯩ ꯊꯥꯐꯝ ꯆꯠꯄ ꯅꯨꯃꯤꯠ ꯑꯃꯗ ꯑꯩꯈꯣꯏ ꯃꯔꯨꯞ ꯈꯔ ꯊꯦꯡꯅꯖꯔꯤ ꯃꯔꯨꯞꯛꯇꯨꯒꯤ ꯃꯔꯛꯇ ꯑꯩꯗꯣ ꯋꯥꯈꯜ ꯌꯥꯝꯅꯁꯨ ꯆꯥꯟꯅꯕ ꯃꯔꯨ ꯑꯃ ꯋꯥꯔꯃꯤ ꯃꯥꯅ ꯁꯨꯝ ꯃꯥꯒ ꯄꯨꯜꯂꯛꯄꯗꯤ ꯑꯩꯈꯣꯏ ꯏꯆꯝ ꯆꯝꯅ ꯒꯦꯝ ꯁꯥꯟꯅꯁꯤ ꯄꯣꯠꯁꯤ ꯏꯁꯀꯣ ꯑꯃ ꯇꯅ ꯅ ꯁꯥꯟꯅꯗ꯭ꯔꯤꯅ ꯑꯉꯥꯡꯕꯅꯦꯗ ꯑꯗꯨꯗꯒꯤ ꯏꯆꯝ ꯆꯝꯅ ꯄꯨꯟꯈꯤꯕꯅꯦ ꯏꯆꯝ ꯆꯝꯅ ꯄꯨꯟꯕꯤꯕꯗꯒꯤ ꯍꯧꯖꯤꯛꯇꯤ ꯌꯥꯝꯅ ꯍꯥꯏꯗꯤ ꯊꯥꯖꯕ ꯑꯃꯒ ꯂꯣꯏꯅꯅ ꯄꯨꯜꯂꯛꯄ ꯍꯥꯏꯕ ꯇꯥꯔꯦꯅꯦ ꯑꯗꯨꯗꯤ ꯋꯥꯔꯤ ꯑꯗꯨꯒ ꯁꯨꯃꯥꯏꯅ ꯇꯧꯕꯅꯦ ꯀꯩꯅꯣꯒꯤ ꯑꯗꯒꯤ ꯋꯥꯈꯜꯁꯦ ꯑꯗꯨꯝ ꯆꯥꯟꯅꯔꯝꯕ ꯍꯥꯏꯗꯤ ꯑꯃ ꯇꯧꯔꯒ ꯑꯃ ꯇꯧꯔꯒ ꯋꯥꯈꯜꯁꯤ ꯆꯪꯅꯝꯗ ꯍꯥꯏꯗꯤ ꯍꯣꯏ ꯃꯤ ꯑꯃꯕꯨ ꯃꯤ ꯑꯃꯕꯨ ꯋꯥꯈꯜ ꯈꯦꯠꯅꯕ ꯍꯥꯏꯕꯁꯤ ꯂꯩꯕ ꯇꯥꯔ ꯈꯦꯠꯅꯕ ꯑꯣꯏꯕ ꯇꯥꯔꯒꯁꯨ ꯑꯃꯅ ꯑꯉꯥꯡꯉꯗꯨꯗꯣ ꯑꯃꯗ ꯇꯥꯕ ꯑꯗꯨꯒ ꯁꯤꯅ ꯐꯩꯅ ꯍꯥꯏꯗꯤ ꯑꯩꯅ ꯈꯜꯂꯝꯕꯗꯨ ꯑꯗꯨ ꯇꯧꯗ ꯌꯥꯗꯦ ꯍꯥꯏꯕ ꯅꯠꯇꯕ ꯍꯥꯏꯗꯤ ꯑꯃꯗꯨꯅ ꯍꯥꯏꯔꯛꯂꯤꯕꯗꯣ ꯍꯥꯏꯗꯤ ꯑꯩꯅ ꯍꯥꯏꯔꯤꯕ ꯄꯣꯠꯇꯣ ꯃꯥꯅ ꯈꯜꯂꯝꯃꯤꯕꯗꯣ ꯍꯥꯏꯗꯤ ꯃꯥꯅ ꯈꯜꯂꯝꯗꯣ ꯇꯧꯗ ꯌꯥꯔ ꯑꯩꯅ ꯍꯥꯏꯕꯗꯨꯗ ꯇꯥꯕꯤꯗ꯭ꯔ ꯃꯥꯅ ꯈꯜꯂꯝꯃꯤꯕꯗꯨꯗ ꯑ ꯑꯩꯅ ꯍꯥꯏꯁꯤꯅ ꯐꯖꯕ ꯇꯥꯔꯒꯗꯤ ꯑꯩꯅ ꯍꯥꯏꯒꯦ ꯇꯧꯕꯤꯕ ꯑꯗꯨꯒ ꯑꯩꯅꯁꯨ ꯃꯥꯅ ꯈꯜꯂꯤꯕꯗꯨꯅ ꯐꯖꯔꯝꯕ ꯇꯥꯔꯒꯗꯤ ꯃꯥꯅ ꯍꯥꯏꯕꯤꯗꯨ ꯆꯠꯃꯤꯟꯅꯕ ꯑꯗꯨꯃꯥꯏꯅ ꯇꯧꯔꯒ ꯑꯗꯨꯒꯨꯝꯕ ꯃꯔꯨ ꯑꯃ ꯑꯣꯏꯔꯝꯝꯕꯗꯒꯤ ꯑꯩꯁꯦ ꯌꯥꯝꯅ ꯑꯗꯨꯗꯒꯤ ꯑꯗꯨꯒꯤ ꯃꯥꯒ ꯊꯦꯡꯅꯈꯤꯕꯗꯒꯤꯁꯦ ꯑꯩꯁ ꯍꯥꯟꯅꯒꯤ ꯐꯤꯕꯝꯗ ꯍꯣꯏ ꯍꯧꯖꯤꯛꯄꯨꯗꯤ ꯍꯥꯟꯅꯒꯤ ꯐꯤꯕꯝꯗꯨꯃꯀꯤꯤꯍꯟꯖꯤꯟꯕ ꯉꯝꯗ꯭ ꯑꯗꯨꯗꯒꯤ ꯍꯥꯏꯗꯤ ꯇꯪꯈꯥꯏ ꯑꯃꯗꯤ ꯍꯟꯖꯤꯟꯖꯔꯤ ꯋꯥꯈꯜꯗꯨꯗ ꯆꯦ ꯀ ꯌꯥꯝ ꯅꯨꯡꯉꯥꯏ ꯃꯥꯅ ꯊꯦꯡꯅꯔꯤꯁꯤꯗ ꯑꯩꯒꯤ ꯄꯨꯟꯁꯤꯒꯤ ꯑꯑꯣꯟꯕ ꯑꯃꯅꯦ ꯍꯥꯏꯖꯕ ꯇꯥꯔꯦ ꯑꯩꯒꯤ ꯄꯨꯟꯁꯤꯁꯤꯗ ꯑꯩꯅ ꯇꯧꯅꯤꯡꯁꯦ ꯈꯛ ꯑꯗꯩ ꯂꯣꯏꯅ ꯆꯠꯅꯤꯡꯕ ꯂꯝꯒꯤꯁꯤ ꯀꯅꯥꯝꯇꯅ ꯈꯪꯕꯤꯕꯅꯦ ꯑꯩꯅ ꯄꯨꯂꯛꯂꯤꯕ ꯏꯃꯥꯟꯅꯕꯁꯤꯡ ꯄꯨꯂ ꯈꯪꯕꯤꯗꯦ ꯑꯗꯒꯤ ꯆꯠꯃꯤꯟꯅꯁꯤꯁꯨ ꯌꯥꯗꯦ ꯍꯥꯏꯇꯥꯔꯦ ꯑꯗ ꯃꯥꯗꯤ ꯍꯥꯏꯗꯤ ꯃꯁꯥꯒꯤ ꯊꯕꯛ ꯏꯪꯈꯥꯡ ꯃꯁꯥꯒꯤ ꯇꯨꯡꯒꯤ ꯑꯣꯏꯕ ꯄꯨꯟꯁꯤ ꯈꯣꯡꯆꯠꯀꯤꯗꯃꯛꯇ ꯌꯥꯝꯅ ꯆꯥꯎꯕ ꯃꯉꯥꯜ ꯂꯩꯕ ꯃꯤ ꯑꯃ ꯑꯣꯏꯕ ꯇꯥꯔꯒꯁꯨ ꯑꯩꯈꯣꯏꯒꯤ ꯑꯩꯒꯤ ꯑꯩꯅ ꯈꯟꯖꯔꯤꯕ ꯋꯥꯈꯜꯂꯣꯟ ꯑꯁꯤꯗ ꯃꯇꯦꯡ ꯄꯥꯡꯕꯤꯕ ꯑꯗꯨꯒꯤꯁꯨ ꯃꯊꯛꯇ ꯃꯥꯅ ꯃꯥꯅꯦ ꯆꯪꯉꯒ ꯃꯥꯅ ꯍꯦꯟꯅ ꯊꯋꯥꯏ ꯌꯥꯎꯁꯟꯕꯤꯔꯛꯄ ꯍꯥꯏꯇꯥꯔꯦ ꯃꯇꯝꯗꯨꯗ ꯑꯩꯅ ꯆꯠꯆꯔꯤꯕ ꯂꯝꯕꯤꯁꯤꯗꯤ ꯃꯅꯤꯡ ꯌꯥꯝ ꯊꯤꯅ ꯍꯜꯂꯨꯔꯦ ꯍꯥꯏꯕ ꯇꯥꯔꯦ ꯑꯩꯒꯤ ꯋꯥꯈꯜꯁꯤꯗ ꯑꯦ ꯀꯥꯟꯅꯔꯣꯏꯒ ꯄꯣꯛꯑꯒꯦ ꯍꯥꯏꯅ ꯈꯜꯂꯨꯕ ꯃꯇꯝꯗ ꯌꯥꯎꯔꯑꯦ ꯃꯥꯁ ꯃꯥꯗꯤ ꯃꯉꯣꯟꯗꯗꯤ ꯍꯥꯏꯈꯤꯗꯦ ꯑꯗꯨꯕꯨ ꯑꯩ ꯉꯁꯤ ꯑꯗꯨꯝ ꯍꯥꯏꯕꯤ ꯃꯍꯨꯠꯇ ꯑꯩ ꯈꯟꯕꯤꯕ ꯌꯥꯎꯋꯦ ꯍꯥꯏꯈꯤꯗꯦ ꯍꯥꯏꯇꯥꯔꯦ ꯑꯗꯨꯗꯤ ꯃꯔ ꯍꯦꯟꯅ ꯃꯥꯅ ꯍꯦꯟꯅ ꯌꯥꯎꯁꯜꯂꯛꯄꯗꯣ ꯑꯩꯅ ꯍꯧꯗꯣꯛꯄꯗꯤ ꯍꯧꯗꯣꯛꯄꯅ ꯑꯩꯅ ꯍꯧꯗꯣꯛꯑꯒ ꯍꯥꯏꯗꯤ ꯑꯩꯅ ꯃꯃꯤꯡ ꯍꯜꯂꯛꯄ ꯇꯗ ꯃꯥꯅ ꯍꯦꯟꯅ ꯊꯋꯥꯏ ꯌꯥꯎꯁꯂꯛꯄ ꯍꯥꯏꯇꯥꯔꯦ ꯑꯗꯨꯗꯒꯤ ꯑꯩꯁꯤ ꯇꯣꯛꯀꯦ ꯈꯜꯂꯨꯔꯕ ꯊꯕꯛꯇꯨ ꯍꯥꯏꯗꯤ ꯑꯩꯅ ꯏꯔꯝꯕ ꯋꯥꯔꯤꯔꯦ ꯆꯦ ꯆꯥꯡ ꯑꯣꯏꯔꯦ ꯂꯣꯏꯅ ꯍꯨꯇꯣꯛꯑ ꯀ ꯌꯥ ꯍꯥꯏꯗ ꯍꯥꯏꯅꯀ ꯑꯗꯨꯗ ꯑꯗꯨ ꯑꯣꯏ ꯇꯥꯔꯒꯁꯨ ꯃꯥꯅ ꯊꯋꯥꯏ ꯌꯥꯎꯁꯜꯂꯛꯄ ꯎꯕꯗꯨꯗ ꯑꯩꯒꯤ ꯄꯨꯛꯅꯤꯡꯗ ꯄꯥꯎꯒ ꯁꯤ ꯌꯥꯝ ꯅꯨꯡꯉꯥꯏꯅ ꯊꯋꯥꯏ ꯌꯥꯎꯔꯒ ꯑꯩꯅ ꯁꯤꯗꯩ ꯁꯤꯗ ꯑꯩꯅ ꯏꯍꯧꯗꯣꯛꯑꯒ ꯑꯩꯅ ꯇꯧꯔꯤꯁ ꯀꯩꯒꯤꯅꯣ ꯍꯥꯏꯗꯤ ꯃꯥꯅ ꯊꯋꯥꯏ ꯌꯥꯎ ꯑꯩꯈꯣꯏ ꯂꯩꯔꯤꯦꯀ ꯃꯤꯁꯦ ꯌꯥꯝꯅ ꯄꯦꯟꯈꯤꯕꯒꯤ ꯙꯥꯖꯤꯁꯤ ꯈꯨꯣꯡꯗꯥꯔꯤ ꯙꯖꯤꯕꯨꯗꯤꯃꯛꯇꯤ ꯃꯥꯏ ꯄꯥꯛꯈꯤ ꯑꯗꯨꯕꯨ ꯅꯣꯡꯃ ꯅꯠꯇ꯭ꯔꯒ ꯅꯣꯡꯃꯗꯤ ꯃꯥꯏ ꯇꯥꯛꯂꯛꯈꯤꯅꯤ ꯍꯥꯏꯕꯁꯤꯒꯤ ꯑꯁꯥꯗꯣ ꯑꯩ ꯈꯨꯠꯁꯝꯅꯗꯨꯅ ꯆꯠꯃꯤꯟꯅꯅꯤ ꯍꯥꯏꯅ ꯊꯝꯖꯒꯦ ꯍꯥꯏꯗꯤ ꯍꯥꯏꯖꯅꯤꯡ ꯇꯝꯅꯤꯡꯕ ꯋꯥꯍꯩ ꯀꯌꯥ ꯑꯃ ꯑꯗꯨ ꯃꯐꯝ ꯑꯁꯤꯗ ꯇꯣꯛꯄ ꯁꯥꯗꯣꯛꯄꯗ ꯅꯨꯡꯉꯥꯏꯇꯕ ꯋꯥꯔꯤꯁꯨ ꯃꯌꯥꯝ ꯂꯩꯔꯤꯅ ꯑꯥꯡ ꯆꯥꯕ ꯁꯤ ꯇꯖꯗꯦ ꯈ ꯐ ꯂꯩꯒ ꯍꯥꯏꯗꯤꯇ
ꯋꯥꯔꯤꯕꯨꯗꯤ ꯍꯣꯏ ꯌꯥꯝ ꯂꯩ ꯍꯥꯏ ꯇꯔꯦ ꯃꯔꯨ ꯑꯣꯏꯁꯨ ꯏꯃꯥꯟꯅꯕ ꯑꯗꯒꯤ ꯑꯃ ꯑꯃ ꯃꯌꯥꯝ ꯑꯃ ꯄꯨꯜꯂꯨꯔꯒꯁꯨ ꯃꯇꯝ ꯃꯇꯝꯒꯤ ꯑꯣꯏꯅ ꯁꯨꯝ ꯀꯥꯏꯅꯈꯤꯕ ꯈꯣꯠꯈꯤꯕ
ꯎ
ꯑꯗꯩ ꯋꯥꯈꯜ ꯁꯥꯟꯅꯕ ꯏꯃꯥꯟꯅꯕ ꯌꯥꯎꯔꯝꯗꯕꯁꯨ ꯅꯠꯇꯦ ꯑꯗꯨꯕꯨ ꯃꯈꯣꯏꯒꯤ ꯋꯥꯈꯜ ꯁꯥꯟꯅ ꯇꯥꯔꯒꯁꯨ ꯑꯩꯈꯣꯏꯅ ꯄꯥꯝꯃꯤꯕ ꯆꯠꯅꯤꯡꯉꯤꯕ ꯍꯤꯔꯝꯁꯤꯗꯗꯤ ꯄꯨꯟꯗꯕ ꯊꯧꯗꯣꯛ ꯀꯌꯥ ꯑꯃ ꯊꯣꯛꯈ꯭ꯔꯦ ꯑꯗꯨ ꯃꯇꯨꯡꯗ ꯑꯩꯁꯨ ꯋꯥꯈꯜ ꯆꯥꯅꯕ ꯏꯃꯥꯟꯅꯕ ꯊꯕꯛ ꯇꯧꯃꯤꯟꯅꯕꯗ ꯑꯗꯨꯝ ꯍꯥꯏꯗꯤ ꯑꯗꯨꯝ ꯃꯁꯤꯃ ꯇꯧꯁꯤꯩ ꯑꯗꯨꯃ ꯇꯧꯁꯤꯦ ꯍꯥꯏꯕ ꯃꯇꯝꯗ ꯍꯔꯥꯎ ꯍꯔꯥꯎꯅ ꯑꯗꯨꯝ ꯇꯧꯕ ꯑꯗꯨꯨꯃꯥꯏꯅ ꯑꯃ ꯊꯦꯡꯅꯕꯗꯒꯤ ꯍꯧꯖꯤꯛ ꯊꯕꯛ ꯀꯌꯥ ꯑꯃ ꯄꯥꯏꯈꯠꯂꯤ ꯇꯨꯡꯗꯁꯨ ꯃꯥꯏ ꯄꯥꯛꯂꯛꯀꯅꯤꯅ ꯈꯜꯂꯤ ꯑꯩ ꯈꯨꯗꯤꯡꯃꯛ ꯑꯁꯤ ꯃꯁꯥ ꯃꯁꯥꯗꯒꯤ ꯍꯧꯔꯒ ꯑꯆꯧꯕ ꯑꯣꯏꯔꯛꯀꯗꯕꯅꯤ ꯑꯗꯨꯅ ꯑꯩꯈꯣꯏ ꯃꯔꯨꯞꯁꯨ ꯀꯟꯅ ꯍꯣꯠꯅꯕꯤꯌꯨ ꯑꯩꯁꯨ ꯀꯟꯅ ꯍꯣꯠꯅꯖꯒꯦ ꯑꯩꯈꯣꯏ ꯄꯨꯝꯅꯃꯛꯃ ꯃꯥꯏ ꯄꯥꯛꯑꯒ ꯅꯣꯡꯃ ꯅꯠꯇ꯭ꯔꯒ ꯅꯣꯡꯃꯗꯤ ꯑꯩꯈꯣꯏꯕꯨ ꯑꯗꯨꯅꯦ ꯑꯗꯥꯅꯦ ꯍꯥꯏꯅꯔꯝꯕ ꯑꯣꯏꯅꯤ ꯑꯣꯏꯔꯣꯏ ꯈ ꯑꯩꯈꯣꯏꯒꯤ ꯁꯣꯟꯅꯔꯝꯕ ꯃꯌꯥꯝꯗꯨ
ꯎꯝ
ꯃꯈꯣꯏꯒꯤ ꯃꯤꯠꯃꯥꯡꯗ ꯑꯩꯈꯣꯏ ꯁꯤꯕꯨꯛꯇꯤ ꯉꯝꯃꯤ ꯏꯒꯣꯒꯤ ꯋꯥ ꯅꯠꯇꯕ ꯃꯔꯨꯞ ꯄꯣꯝꯊꯣꯛꯄ ꯆꯥꯎꯊꯣꯛꯄꯒꯤ ꯋꯥ ꯅꯠꯇꯕ ꯑꯗꯣ ꯑꯩꯈꯣꯏꯗꯤ ꯁꯤꯕꯨꯗꯤꯤ ꯉꯝꯃꯤꯀꯣ ꯍꯥꯏꯕꯁꯤ ꯑꯝꯇꯪ ꯎꯠꯅꯤꯡꯉꯤ ꯁꯤꯅꯤ ꯃꯔꯨ ꯑꯣꯏꯅ ꯍꯥꯏꯖꯅꯤꯡꯉꯤꯁꯤ ꯐꯔꯦ ꯃꯔꯨꯞ ꯑꯩꯁꯨ ꯊꯕꯛ ꯑꯇꯣꯞꯄ ꯂꯥꯛꯑꯦ ꯑꯗꯨ ꯃꯊꯪꯗ ꯑꯣꯏꯕꯇꯥꯏ ꯇ ꯐꯖꯅ ꯇꯧꯁꯤ ꯑꯗꯣ ꯃꯔꯨꯅ ꯂꯣꯏꯁꯤꯜꯂꯛꯄꯗ ꯀꯔꯤ ꯍꯥꯏꯕꯤꯅꯤꯡꯏꯤ
ꯎꯝ ꯌꯥꯝ ꯅꯨꯡꯉꯥꯏꯖꯔꯦ ꯃꯔꯨꯞ ꯃꯔꯨꯞꯀꯤ ꯊꯕꯛ ꯇꯧꯅꯤꯡꯕ ꯉꯥꯡꯊꯣꯛꯅꯤꯡꯕ ꯊꯕꯛ ꯑꯗꯨꯁꯨ ꯃꯥꯏ ꯄꯥꯛ ꯅ ꯌꯥꯎꯗꯅ ꯍꯥꯏꯗꯤ ꯈꯨꯜꯍꯧ ꯄꯜꯂꯧꯕ ꯌꯥꯎꯗꯅ ꯄꯥꯡꯊꯣꯛꯄ ꯉꯝꯕ ꯑꯣꯏꯕꯤꯌꯣ ꯃꯥꯏ ꯄꯥꯛꯄ ꯑꯣꯏꯕꯤꯌꯣ ꯀ ꯃꯔ ꯑꯁꯤꯒꯤ ꯑꯣꯏꯅꯗꯤ ꯍꯧꯔꯤꯛꯁꯨ ꯊꯕꯛ ꯑꯃ ꯂꯥꯛꯑꯅꯤꯅ ꯃꯇꯥꯡ ꯑꯁꯤꯗ ꯇꯥꯏꯅꯔꯛꯈꯤꯅꯤ
ꯌꯥꯝ ꯅꯨꯡꯉꯥꯏꯖꯔꯤ ꯃꯔ
ꯎ